ꯇꯥꯔꯔꯕ
ꯇꯥꯔꯦ ꯇꯥꯔꯦ ꯕ
ꯎꯝ
ꯀꯩ ꯇ ꯋꯥꯃꯤꯅ
ꯏꯔꯨꯖꯕ ꯂꯣꯏꯕꯒ ꯐꯝꯃꯤ
ꯎꯝ ꯀꯣꯏꯕꯒꯖꯅꯤꯡꯗ꯭ꯔꯣ
ꯆꯠꯅꯤꯡꯗ꯭ꯔꯗꯤ ꯀꯩꯅꯣ
ꯀꯥꯏ ꯁꯛꯅꯤ
ꯂꯣꯛꯇꯥꯛꯁꯨ ꯆꯠꯅꯤꯡꯉꯤ ꯃꯣꯏꯔꯥꯡꯗ ꯑꯗꯒꯤ ꯅꯥꯏꯠ ꯏꯁꯇꯦ ꯇꯧꯕꯒꯤ ꯑꯃ ꯂꯩꯕꯗꯣ ꯀꯩꯕꯥ ꯂꯁꯣꯏ ꯍꯥꯏꯕ꯭ꯔꯥ ꯎꯝ ꯎꯝ ꯑꯗꯨꯗꯁꯨ ꯆꯠꯅꯤꯡꯉꯤ ꯑꯗꯣ ꯂꯥꯟ ꯂꯩꯕꯅꯤꯅ ꯐꯪꯗ꯭ꯔꯦ ꯆꯠꯄ
ꯈꯣꯏꯅ ꯄꯃꯁꯤ ꯀꯆꯆꯥ ꯁꯤꯒ ꯍꯅ ꯑꯣꯏꯔꯅ
ꯑꯣꯏꯔꯣꯏ ꯀꯥꯏꯗꯩꯅꯣ ꯑꯗꯨꯒꯤꯗꯣ ꯀꯄꯜ ꯂꯥꯄꯌꯥꯗ ꯍꯥꯏꯌꯦ
ꯆꯃꯤ ꯀꯗꯤ ꯌꯥꯥꯡꯕꯅꯤꯗ
ꯆꯦꯟꯕꯒꯤꯗꯤ ꯌꯥꯕ ꯑꯗꯨꯒ ꯅꯠꯇꯕꯤꯗ ꯁꯨꯝ ꯂꯦꯛꯆꯒꯦ ꯍꯥꯏꯕꯗꯣ ꯌꯥꯗꯦ ꯍꯥꯏ ꯅꯨꯄꯤ ꯉ ꯑ ꯂꯩꯍꯟꯕ ꯑꯃ ꯏꯜꯛꯇ ꯂꯩꯍꯟꯕ ꯑꯃ ꯀꯃꯥꯏꯅ ꯇꯧ ꯍꯥꯏ ꯄꯥꯏꯖ ꯗꯦ ꯄꯌꯥꯗ
ꯇꯜꯂꯤꯕꯣ ꯅꯨꯄꯤꯁꯦ ꯑꯩꯈꯣꯏꯁꯦ ꯌꯥꯗꯦꯕ
ꯂꯥꯜ ꯂꯩꯕꯁꯤꯒꯉꯦ ꯈꯣꯡ ꯈꯨꯠ ꯇꯦꯛꯛꯄꯒ ꯆꯞ ꯃꯥꯟꯅꯔꯦ ꯀꯩꯝ ꯆꯠꯄꯁꯨ ꯐꯪꯗꯦ
ꯎꯝ ꯍꯣꯏ ꯏꯔꯤꯗꯨꯅꯣ ꯀꯃꯥꯏꯅ ꯇꯧꯕ ꯀꯩ ꯀꯩ ꯂꯧꯁꯦꯕ ꯅ ꯁꯨꯝ ꯌꯦꯡꯉꯦꯀꯣ ꯑꯩꯈꯣꯏꯒꯤ ꯕꯖꯤꯠꯇꯣ ꯔꯤꯁꯤ ꯑꯅꯤ ꯑꯣꯏꯔꯦꯗꯅ
ꯀ
ꯆꯧꯉ ꯆꯧꯉ ꯅꯠꯇ꯭ꯔꯣ
ꯍꯣꯏ ꯍꯣꯏ
ꯆꯧꯉꯥ ꯆꯧꯉꯥ ꯑꯣꯏꯔꯗꯤ ꯂꯤꯁꯤꯡ ꯑꯅꯤ ꯑꯣꯏꯔꯗꯤ ꯖꯨꯁꯀꯤꯗ ꯆꯧꯉꯥ ꯈꯥꯏꯗꯣꯛꯈ꯭ꯔꯦ ꯁꯤꯅꯦ
ꯍꯣꯏꯅꯦ ꯊꯛꯄꯒꯤꯗꯪꯗ
ꯍꯣꯏ ꯍꯣꯏ ꯊꯛꯄꯩ ꯂꯣ ꯋꯥꯟ ꯑꯦꯠꯇꯤꯒꯤ ꯑꯃ ꯂꯧꯕ꯭ꯔꯥ ꯅꯠꯇ꯭ꯔꯒ ꯋꯥꯟ ꯑꯦꯠꯇꯤꯒꯤ ꯑꯅꯤ ꯂꯧꯔꯛꯒ ꯋꯥꯟ ꯐꯤꯐꯇꯤꯒꯤ ꯑꯃ ꯂꯧꯔꯕ ꯑꯗꯨꯃꯥꯏꯅ ꯇꯧꯕ ꯑꯃ
ꯎꯝ
ꯃꯔꯤꯗ ꯑꯣꯏꯔꯗꯤ ꯆꯧꯉꯥ ꯍꯦꯟ ꯇꯅꯤꯕ
ꯍꯣꯏ ꯑꯗꯨꯝ ꯑꯩꯗꯤ ꯀꯣꯐꯤꯗ ꯑꯗꯨꯝ ꯊꯛꯅꯤꯡꯉꯦ ꯀ ꯄ ꯆꯤꯅꯣꯗꯨ ꯗꯨꯝ ꯊꯛꯅꯤꯡꯉꯤ
ꯀꯄꯆꯤꯅꯣ ꯊꯣꯑꯁꯤ ꯌꯥꯏ ꯀꯦ ꯄꯆꯤꯅꯣ ꯑꯗꯨ ꯍꯣꯡꯉꯣꯕꯅꯤ
ꯍꯣꯡꯕꯟ ꯆꯥꯝ ꯆꯥꯝꯗꯪꯅꯔꯣꯝ ꯄꯤꯕ
ꯆꯥꯝꯃ ꯌꯥꯡꯈꯩꯕꯨ ꯍꯩꯍꯧꯕ ꯀꯩꯅꯣꯝꯗ ꯍꯧꯕꯅꯤꯅꯦ ꯀꯦꯄꯥꯆꯅꯣꯗꯣ ꯁꯦꯚꯦꯟꯇꯤꯔ ꯑꯗꯨꯃꯥꯏ ꯍꯧꯕꯅꯦ
ꯎꯝ ꯌꯥꯝ ꯊꯕꯒꯤ ꯐꯖꯕ ꯑꯗꯣ ꯑꯩꯗꯤ ꯑꯗꯨꯝ ꯀꯦꯄꯆꯤꯅꯣ ꯑꯗꯨꯝ ꯊꯛꯅꯤꯡꯏ
ꯁ ꯐ꯭ꯔꯦꯠꯄ ꯆꯤꯅꯣꯒ ꯌꯥꯝ ꯌꯥꯍꯃꯅꯤ ꯐꯦ ꯄꯆꯤ ꯅꯣꯡꯗ ꯃꯣꯏꯅ ꯐꯪꯗ ꯃꯣꯀꯥ ꯂꯩ ꯀꯩꯗꯦ ꯁꯨꯗꯦ ꯁꯨꯗꯤ ꯁꯨ ꯊꯝ ꯃꯥꯅꯦ
ꯑꯣꯥ ꯀꯔꯤꯕ ꯆꯤꯂꯤ ꯀꯩꯅꯣ ꯆꯤꯛꯀꯟ ꯍꯅꯤ ꯆꯤꯂꯤ ꯍꯥꯏꯕ꯭ꯔꯣ ꯀꯩꯅꯣ ꯑꯃ ꯂꯩꯇꯥꯏ
ꯑꯥ
ꯑꯗꯨꯗꯨꯁꯨ ꯑꯩ ꯇ꯭ꯔꯥꯏ ꯇꯧꯅꯤꯡꯉ
ꯍ ꯇꯥꯏ ꯇꯣ ꯄ꯭ꯔꯣꯣꯟ ꯇꯦꯝꯄꯨꯔ ꯔ ꯉ ꯇꯥꯏꯣꯅꯤꯅ
ꯀꯃ
ꯑꯗꯨ ꯑꯗꯨꯗꯤ ꯑꯃ ꯑꯃ ꯂꯣꯏꯔꯤꯁꯤꯗꯤ ꯑꯗꯨꯅ
ꯌꯥꯏ
ꯀꯨꯃꯔꯒꯁ ꯋꯥꯎꯗꯤ ꯋꯥꯎꯕꯅꯤ ꯑꯗꯨ ꯉꯥꯁꯥꯏ ꯔꯥꯏꯁ ꯂꯩ ꯂꯩꯔꯃꯥꯟ
ꯑꯪ ꯀꯩꯅꯣꯁꯨ ꯆꯥꯅꯤꯡꯉꯦ ꯃꯣꯏ ꯃꯣꯏꯒꯤ ꯄ ꯄꯤ ꯄꯤꯝ ꯄꯥꯝ ꯌꯥꯎꯕ꯭ꯔꯥ
ꯑꯧ ꯃꯥꯅ‌ꯦ
ꯑꯦ ꯕꯤꯕꯤꯝꯄꯥꯝꯗꯨ ꯑꯣꯏꯅ ꯇꯧꯁꯦ ꯍꯣꯏ ꯑꯗ ꯕꯦꯕꯤꯝꯄꯥꯝ ꯂꯧꯁꯦꯀꯣ
ꯑꯁꯤ ꯍꯅꯤ ꯒꯥꯔꯂꯤꯛ ꯆꯤꯀꯟ ꯂꯧꯔꯁꯦ
ꯐꯣꯟꯇꯦꯝꯄꯨꯔ ꯗꯨ ꯂꯧꯔꯁꯦꯌ‌ꯦ
ꯎꯝ
ꯎꯝ ꯐ꯭ꯔꯥꯏ ꯔꯥꯏꯁ ꯑꯃ ꯂꯣꯏ ꯌꯥꯔꯦ
ꯎꯝ
ꯈꯔ ꯐꯥꯏꯔꯥꯏꯁ ꯑ‌ꯣꯏꯗ꯭ꯔꯥꯁꯨ ꯑꯇꯣꯞꯄ ꯑꯥꯏꯇꯦꯝ ꯂꯧꯎꯔꯁꯨ ꯌꯥꯏ
ꯌꯥꯏ
ꯍ‌ꯣꯏ ꯂ‌ꯣꯏꯁ ꯇꯥꯏꯕ ꯂꯧꯔꯁꯨ ꯌꯥꯏ ꯍꯥꯏꯗꯤ ꯄꯣꯠꯇꯨ ꯀꯣꯟꯅꯅꯤꯌ‌ꯦꯕ ꯑꯩꯈꯣꯏ ꯄꯦꯟꯅꯕꯨ ꯆꯥꯅꯤꯡꯉꯤ ꯌꯥꯝ ꯇꯥꯡꯕꯕꯨꯗꯤ ꯑꯣꯏꯗꯦ
ꯑꯥ ꯑꯣꯏꯗꯦ
ꯑꯗꯨꯝ ꯕꯖꯦꯠꯇꯁꯨ ꯑꯗꯨꯝ ꯌꯥꯝꯕꯅꯤꯅ ꯑꯗꯨꯝ ꯀꯣꯟꯅꯅꯤꯗ ꯍꯜꯂꯛꯄꯗ ꯑꯣꯇꯣꯗ ꯍꯜꯂꯥꯁꯨ ꯀꯩꯁꯨꯕꯨꯗꯤ ꯀꯥꯏꯗꯦ
ꯀꯥꯏꯗ‌ꯦ ꯃꯃꯥꯡꯂꯣꯝꯗꯒꯤꯀꯣ
ꯍꯣꯏ ꯂꯦꯝꯕꯨ ꯂꯦꯝꯃꯗꯤ
ꯂ‌ꯦꯝꯕꯨ ꯂ‌ꯦꯝꯕꯁꯨ ꯌꯥꯏꯗ ꯀ‌ꯣ
ꯎꯝ
ꯈꯪꯗ‌ꯦ ꯂꯨꯄꯥ ꯆꯅꯤꯒꯨꯝ ꯂ‌ꯦꯝꯒꯗ꯭ꯔꯥ
ꯌꯦꯡꯉꯁꯦ ꯂꯦꯝꯗ꯭ꯔꯒꯅ ꯂꯦꯝꯗ꯭ꯔꯦꯗꯅ ꯁꯥꯎꯟ ꯇꯥꯕ꯭ꯔꯥ ꯍꯧꯖꯤꯛꯀꯤꯗ‌ꯣ
ꯅꯠꯇ꯭ꯔꯥꯗꯤ ꯐꯣꯠꯇꯨꯏ ꯍꯥ ꯇꯥꯏ ꯇꯥꯏ ꯑꯗꯨꯗꯤ ꯈꯔ ꯑꯗꯨꯝ ꯈꯤꯇꯪ ꯆꯥꯔꯦꯅ ꯑꯗꯨ ꯆꯥꯔꯒ ꯍꯂꯥꯑꯁꯤ ꯍꯂꯛ ꯑꯗ ꯌꯦꯟꯗꯨ ꯂꯧꯔꯒ ꯌ‌ꯦꯟ ꯉꯧꯔꯒ ꯆꯥꯔꯨꯔꯁꯤ
ꯌꯥꯏꯌꯦ ꯑꯗꯨꯁꯨ ꯌꯥꯝ ꯆꯥꯗꯕꯤꯗꯀꯣ ꯇꯥꯡꯉꯝꯃꯥꯒꯗꯤ
ꯍ‌ꯣꯏ ꯐꯣꯇꯣꯒꯤ ꯈꯔ ꯐꯖꯕ ꯑꯃ ꯅꯝꯃꯒ ꯀ‌ꯣ
ꯎꯝ ꯎꯝ ꯇꯥꯏ ꯇꯥꯏ
ꯑꯗꯨꯃꯥꯏꯅ ꯇꯧꯔꯁꯤ ꯌꯥꯏ
ꯁꯥꯇ꯭ꯔꯄꯥ
ꯎꯝ ꯇꯥꯏ ꯇꯥꯏ
ꯊ
ꯑꯗꯨꯉ ꯇꯁꯤ ꯌꯥ
ꯎꯝ ꯃꯐꯝꯗꯤꯀꯣ ꯌꯥꯝ ꯀꯟꯅ ꯐꯖꯕ ꯑꯃ ꯀꯩꯅꯣ ꯍꯣꯠꯒ꯭ꯔꯤꯜꯗꯣ
ꯍꯜꯂꯣ
ꯕꯖꯦꯠ ꯂꯨꯄꯥ ꯂꯤꯁꯤꯡ ꯑꯅꯤꯒꯤ ꯄꯨꯔꯗꯤꯅꯦ ꯄꯦꯟꯅꯗꯤ ꯆꯥꯔꯀꯅꯤ
ꯑ ꯆ ꯑ ꯀꯣꯟꯅꯤꯗ ꯀꯅꯥ ꯑꯣꯏꯗꯥꯅꯤ
ꯈꯨꯅꯥꯅꯤ
ꯑꯗꯨꯣ ꯄꯦꯟꯦꯟꯒ ꯆꯁꯤꯦꯁꯨꯨꯀꯤꯁꯨꯨꯈꯥꯏꯇꯦ
ꯑꯦꯛꯖꯥꯝꯁꯤꯅꯤꯅꯦ ꯚꯩꯔꯥꯁꯦ
ꯄꯁ ꯔ ꯄ ꯃꯥꯏꯗꯤ ꯑꯕꯜꯔꯤ
ꯎ ꯄꯕꯣ ꯍꯥꯎꯕꯣ ꯐꯖꯅ ꯍꯥꯎꯗ꯭ꯔꯔꯤ
ꯇꯦꯁ ꯇꯤꯁꯨ ꯑꯣꯏ ꯀꯥꯎ
ꯅꯪꯅ ꯀꯥꯎꯈꯤꯕꯅꯤꯗꯅ ꯑꯩꯅ ꯁꯨꯡꯄ ꯄꯥꯗ꯭ꯔꯤꯕꯅꯦ
ꯑ ꯑꯗꯨ ꯃꯊꯥꯁꯦ
ꯇꯦꯁꯇꯁꯨ ꯄꯥꯍꯧꯗꯦ ꯑꯩꯗꯤ ꯇ ꯑꯦꯁꯦꯁꯨ ꯄꯥꯎꯗꯦ ꯄꯩꯗꯤ
ꯀ
ꯍꯥ
ꯗꯦ ꯃꯊꯥꯁꯦ ꯇꯦꯁꯨ ꯍꯣꯏ ꯀꯥꯎꯦ ꯁꯨꯝꯁꯨ ꯀꯥꯎꯁꯦ ꯕ꯭ꯔꯦꯟ ꯐꯪꯁꯟ ꯑꯝꯇ ꯇꯧꯗ꯭ꯔꯦ ꯃ ꯊ ꯍꯧꯁꯤ ꯑꯗ ꯃꯥꯜꯂꯤ
ꯆ ꯂꯕꯣ ꯣꯏꯌꯥ ꯇꯌꯥꯔ ꯂꯕ ꯗꯌꯥꯥ ꯂꯥꯕ
ꯍꯂ ꯍꯂꯇ꯭ꯔꯦ
ꯎꯝ ꯑ ꯀꯣꯏꯔꯨ ꯆꯠꯈ꯭ꯔꯦ
ꯅꯪ ꯃꯊꯥ ꯑꯝꯇ ꯁꯥꯗ꯭ꯔꯣ
ꯁꯥꯗ꯭ꯔꯗꯤ ꯀꯩꯅꯣ ꯁꯥꯕꯗꯤ ꯇꯟꯗꯅ ꯀꯩꯝ ꯈꯟꯖꯤꯟꯗ꯭ꯔꯕꯅꯦ ꯌꯥꯝ ꯊꯤ ꯁꯥꯏ ꯀꯣꯛꯀ ꯆꯤꯛꯑꯦ ꯅꯠꯇ꯭ꯔꯗꯤ ꯐꯨꯝꯀꯠꯂꯛꯇꯣꯏꯕ ꯑꯩ ꯏꯇꯣꯝꯗꯒ ꯂꯩꯔꯦ
ꯑꯩꯗꯤ-ꯗꯤ-ꯈꯛꯇꯔ-ꯍꯥꯏꯔ ꯁꯥꯏꯗꯗꯤ ꯃꯌꯥꯝ ꯂꯥꯞꯅꯗ ꯃꯥꯜꯂꯤ
ꯃꯥꯜꯂꯦ ꯌꯥꯝꯅ ꯃꯨꯈꯥꯏ ꯍꯥꯏꯕ ꯃꯊꯥꯒ ꯑꯝ ꯁꯥꯗꯅ ꯃꯥꯂꯤ